ꯍꯜꯂꯣ
ꯍꯜꯂꯣ ꯀꯔꯤꯅꯣ ꯈꯨꯝꯗꯩꯗꯣ ꯇꯥꯏꯌꯦ ꯀꯩꯗꯧꯕꯦꯅ ꯈꯨꯝꯗꯩꯗꯣ
ꯑꯦ ꯑꯈꯨꯝꯕꯤꯗꯨ ꯇꯥꯗ꯭ꯔꯣ
ꯀꯨꯝꯕ ꯅꯇꯥꯗꯗꯣ
ꯈꯜꯂ ꯇꯧꯂ
ꯀꯩꯊꯣꯏꯅ ꯀꯩ ꯀꯩꯊꯣꯏꯅ ꯉꯥꯡꯆ ꯁꯥꯏꯅꯣ
ꯑꯩꯅ ꯀꯣꯜ ꯄꯥꯏꯔꯦ ꯅ ꯉꯥꯡꯖꯦ ꯁꯥꯏꯅꯦ ꯋꯥꯔꯤꯁꯤ ꯁꯤꯅꯤ ꯑ ꯈꯤꯇꯪ ꯁꯥꯖꯒꯦ ꯍꯥꯏꯇꯥꯔꯦꯀꯣ
ꯎꯝ ꯁꯤꯔꯦꯝ ꯑꯦ ꯅꯠꯇꯦ ꯁꯤꯔꯦꯝꯒ ꯍꯥꯏꯔꯛꯇꯔꯦ ꯁꯤ ꯑꯝꯗꯣ ꯑꯩ ꯃꯤꯅꯦ
ꯍꯣꯏ ꯍꯣꯝ ꯃꯤꯅꯤꯁꯇꯔꯗꯣ ꯑꯩ ꯃꯤꯅꯦ
ꯁꯤ ꯑꯦꯃꯗꯣ ꯑꯩ ꯃꯤꯅꯤ
ꯄ꯭ꯔꯥꯏꯝ ꯃꯤꯅꯤꯁꯇꯔꯗꯣ ꯑꯩ ꯃꯤꯅꯦ
ꯄꯁꯤꯗꯦꯟꯗꯣ ꯑꯩ ꯃꯤꯅꯦ
ꯑꯣ ꯑꯗꯨꯝꯕ ꯑꯃ ꯂꯩꯕ꯭ꯔꯥ ꯆꯞ ꯃꯥꯟꯅꯔꯦꯅ ꯑꯗꯨꯗꯤ ꯃꯤ ꯃꯁꯦꯟ ꯑꯣꯏ ꯂꯩꯔꯝꯃꯦ
ꯎꯝ
ꯃꯤ ꯃꯁꯦ ꯒ꯭ꯌꯥꯟ ꯇꯥꯕꯤꯔꯤꯀꯣ
ꯑꯥ ꯇꯖꯥꯔꯦ ꯑꯅꯤꯌꯣ ꯁꯩꯌꯣ ꯈꯪꯁꯃꯤꯗ
ꯈꯪꯁꯃꯤꯗꯥ ꯁꯔꯥꯉꯣ
ꯑꯅꯤꯌꯥꯁꯣ ꯁꯩꯌ
ꯆꯨꯋꯥ ꯑꯦ ꯑꯣꯄꯥ ꯆꯔꯉ ꯑꯦ
ꯍꯝ
ꯍꯌꯨꯝ ꯁꯤꯗꯕ ꯍꯥꯏꯌꯨꯅꯦ ꯑꯗꯨꯏꯗꯤ ꯄꯛꯛꯇꯣꯧꯕ
ꯀꯔꯤ
ꯍꯌꯨꯝ ꯁꯤꯗꯕ ꯍꯥꯏꯌꯣ ꯍꯥꯏꯕ ꯑꯗꯨꯅ ꯄꯛꯇꯣꯏꯅꯦ ꯍꯥꯏꯕ
ꯑ ꯍꯌꯨꯝ ꯍꯥꯌꯨꯝ ꯍꯩꯌꯥ ꯍꯌꯦ ꯌꯥꯔꯦ ꯀꯖ ꯀꯥꯏ ꯆ ꯇꯂ ꯑ ꯍꯦ ꯍꯦ ꯅꯒꯣ ꯇ꯭ꯔ ꯆꯂꯣꯜꯕ ꯑꯦ ꯑ
ꯑꯩꯒꯤ ꯊꯥꯖꯤꯜꯣꯅ ꯄꯤꯔꯝꯃꯦ
ꯍꯧꯜꯗꯤ ꯃꯄꯥꯟ ꯐꯖꯔꯤꯅꯦ ꯈꯨꯃꯥꯔꯤ ꯑ ꯌꯥꯝ ꯂ ꯀꯅ ꯇꯧꯗꯀ ꯆ ꯂꯩꯗꯒꯤꯅꯦ ꯔꯇꯔꯦ ꯁꯠꯇ ꯁꯔꯤ ꯄꯩ ꯑꯦ ꯑꯣ ꯆꯥꯅ ꯁ ꯆꯥ ꯐꯗ꯭ꯔꯣ ꯑꯣ ꯎ ꯑ ꯀꯩ ꯍꯥꯏꯦꯕ ꯅ ꯇ ꯍꯧꯗ꯭ꯔꯁꯤꯁꯦ
ꯁꯤꯤꯔꯦ ꯀꯣꯝꯇ ꯄꯜꯂꯦ
ꯍ ꯅꯪ ꯐ꯭ꯔꯤꯗꯣ ꯁꯥꯏꯗꯗꯤ ꯊꯥꯔꯛ ꯐꯖꯕ꯭ꯔꯦꯅꯦ
ꯑꯩ ꯐꯤꯁꯦ ꯊꯥꯔꯛꯀꯦ ꯐꯔꯦ ꯀ ꯀꯣ ꯌꯎ ꯀꯣ
ꯆꯔꯤ ꯐ ꯊꯔꯗ ꯄ ꯊꯔꯗ ꯀ ꯀꯔꯤꯗꯦ
ꯑꯩꯅ ꯉꯔꯥꯡ ꯐꯣꯇꯣ ꯀꯥꯞꯍꯧꯕꯅꯤ ꯍꯧꯖꯤꯛꯄꯨꯗꯤ ꯀꯣꯟꯊꯈ꯭ꯔꯦ
ꯊꯥꯎ ꯐꯖꯕ꯭ꯔꯥ ꯌꯦꯡꯒꯦ
ꯊꯥꯕꯤꯔꯛꯀꯦ
ꯎꯝ ꯀꯅꯨꯡꯉ ꯄ ꯀ ꯔꯦ ꯏ ꯑꯣ ꯐꯁꯕ꯭ꯔ ꯌꯥꯡ
ꯌꯦꯡꯕꯤꯔꯣ ꯌꯥꯔꯅꯤ ꯊꯥꯖꯈ꯭ꯔꯕꯅꯦ
ꯑꯗꯨ ꯁꯤ ꯃꯥꯏ ꯐꯤ ꯅꯥꯎꯊꯣꯏ ꯐꯤꯁ ꯍꯥꯏꯔꯁꯤ ꯅꯪꯒꯤ ꯐꯤ ꯃꯄꯥꯥꯟ ꯂꯩ ꯃꯆꯨꯅꯦꯕ ꯎ ꯑꯩ ꯑꯩ ꯐꯅꯦꯛꯛꯇꯣꯏ ꯃꯆꯨꯅꯤ ꯑꯩꯅ ꯑꯃ ꯂꯧꯒꯦꯗ ꯇꯧꯕ ꯃꯥꯅ ꯃꯤꯅ ꯂꯣꯏ ꯂꯧꯔꯦ ꯍꯥꯏ ꯉ ꯏꯔꯒꯤꯣ ꯀꯦ ꯃꯥꯕꯨ ꯏꯅꯤꯡ ꯏꯅꯤꯡꯅ ꯏꯟ ꯐꯪꯗ꯭ꯔ ꯀꯥꯟꯁꯤꯗ ꯅꯥꯎ ꯊꯣꯏ ꯅꯥꯑꯣ ꯊꯣꯏ꯫ ꯅꯪꯒꯤꯗꯣ ꯅꯪꯅ ꯑꯃ ꯏꯅꯦꯗꯥꯏꯅꯦ ꯅꯪ ꯐꯤꯔꯦ
ꯑꯧ
ꯑꯗꯣ ꯅꯪ ꯀꯣꯟꯅ ꯂꯧꯔꯣ ꯑꯩꯈꯣꯏꯗ ꯑꯩꯈꯣꯏ ꯂꯧꯔꯒ ꯍ ꯑꯗꯨꯑꯣꯏꯗꯤ ꯁꯨ ꯇꯥꯔ ꯍꯌꯦꯡꯀꯄ
ꯃꯃ ꯂꯩꯈꯠꯂꯛꯀꯅꯣ ꯑꯩ ꯁꯤ ꯐꯣꯟꯁꯤ ꯀꯩꯅꯣ ꯇꯧꯗꯦ ꯂꯩꯈꯠꯄ ꯌꯥꯗꯦꯕ ꯁꯤ ꯐꯣꯟꯁꯦ
ꯍꯌꯦꯡ ꯂꯧ ꯂꯥꯛꯑꯣꯕ꯭ꯔꯥ ꯀꯩꯅꯗꯣ ꯍꯌꯦꯡ ꯂꯧ ꯂꯥꯛꯑꯣ ꯍꯥꯏꯕ꯭ꯔꯥ ꯑꯦ
ꯀꯔꯤ
ꯑꯩꯈꯣꯏ ꯃꯥꯅ ꯄꯤꯔꯛꯑꯣꯌꯦ ꯍꯌꯦꯡ ꯂꯧ ꯂꯥꯛꯑꯣ ꯍꯥꯏꯕ꯭ꯔꯥ ꯑꯦ
ꯑ ꯍ ꯍꯥ ꯍꯥꯥ ꯑꯦ ꯁꯥꯕꯧ ꯁꯥꯗ꯭ꯔꯤ ꯑꯩꯒꯤ
ꯑꯦ ꯄꯤꯔꯛꯇ ꯌꯥꯔꯣꯏ ꯄꯤꯔꯛꯇ ꯌꯥꯔꯣꯏ ꯄꯤꯔꯛꯇ ꯌꯥꯔꯣꯏꯌꯦ ꯍꯃꯅ
ꯍꯣꯏ ꯍꯌꯦꯡ ꯀꯣꯛ ꯏꯟꯃꯤꯟꯅꯔ ꯂꯣꯏꯔꯦ
ꯅꯥꯎꯊꯑꯦ ꯀꯅꯥꯅꯣ ꯑꯃ ꯅꯍꯥꯟ ꯁꯨꯠ ꯂꯧꯔꯣꯏ ꯍꯥꯏꯕꯗꯨꯣ ꯂꯧꯔꯨꯔꯅꯨ ꯍꯥꯏꯔꯛꯑꯣ ꯐꯤꯗꯣ ꯃꯤꯗꯤ ꯄꯤꯔꯒꯦ ꯍꯥꯏꯔꯛꯑꯣ
ꯇꯤꯚꯤ ꯃꯁꯥ ꯂꯣꯏꯔ ꯂꯧꯈꯔꯦ ꯍꯌꯦꯡ ꯍꯣꯔꯦꯟ ꯀꯛꯇꯣꯏꯅꯦ ꯍꯥꯏꯃ
ꯑꯗꯣ ꯍꯥꯏꯌꯣ ꯍꯥꯏꯕ
ꯍꯣ ꯃꯥꯒꯤꯗꯤ ꯑꯆꯝꯕꯤ ꯑꯣꯏꯅ ꯁꯥꯎꯕꯗ ꯑꯆꯝꯕꯤ ꯑꯣꯏꯅ ꯁꯥꯈ꯭ꯔꯦ ꯍꯥꯏꯕ
ꯆꯝꯕꯁꯨ ꯌꯥꯗꯣꯏꯃ ꯆꯝꯕ ꯍꯥꯏꯗꯤ ꯑꯩꯈꯣꯏꯅ ꯐꯤꯗꯣꯝ ꯈꯔ ꯆꯝꯕꯁꯨ ꯀꯩꯅꯣ ꯃꯄꯥꯥꯟ ꯍꯩꯗꯨꯗꯤ ꯃ ꯀꯗꯖꯤꯁꯨꯇ ꯆꯥꯟꯅꯔꯝꯃꯦꯗ ꯌꯥ ꯀꯌꯥ
ꯃꯥꯏꯗꯨꯅꯅꯦ ꯄꯣꯂꯤꯁꯇꯔꯗ ꯄꯣꯂꯤꯁꯇꯔꯅ ꯐꯦꯜꯂ ꯂꯨꯄꯥ ꯆꯍꯨꯝ ꯆꯍꯨꯝ ꯆꯍꯨꯝ ꯌꯥꯡꯈꯩꯗꯗ ꯑꯗꯨꯃꯥꯏꯅ ꯑꯣꯏꯅ ꯄꯤꯈ꯭ꯔꯦ ꯍꯥꯏꯕ
ꯑꯗꯣ ꯅꯪ ꯀꯅꯥꯅꯣ ꯑꯃ ꯂꯧꯔꯅꯨ ꯍꯥꯏꯌꯣ ꯁꯨꯠ ꯂꯧꯅꯤꯡꯗꯕ ꯃꯤ ꯌꯥꯎꯔꯝꯃꯗꯤ
ꯎ ꯁꯨꯠ ꯂꯧꯅꯤꯡꯗꯕ ꯃꯤꯅꯠꯇꯦ ꯏꯕꯦꯝꯃ ꯁꯨꯠꯅꯤꯡꯉꯥꯏꯔꯤ ꯃꯈꯣꯏ ꯐꯅꯦꯛ ꯐꯥꯎꯉꯩ ꯂꯧꯗꯅꯤ ꯉꯥꯏꯔꯤꯕꯅꯤꯀꯣ ꯐꯤꯁꯤꯒ ꯄꯨꯟꯅ ꯂꯧꯗꯧꯒꯦ
ꯑꯃ ꯍꯥꯞꯄꯨ ꯑꯩ ꯑꯃ ꯅꯪ ꯅꯪꯗꯨ ꯂꯧꯔꯅꯨ
ꯑꯩꯅ ꯐꯤ ꯁꯥꯔꯝꯗꯥꯏꯗ ꯃꯤꯗ ꯍꯥꯏꯗ꯭ꯔꯤꯀꯥꯟꯗ ꯍꯔꯤ ꯅꯣꯏꯕꯥꯅꯤꯗ ꯍꯥꯟꯅ ꯑꯗꯨꯝ ꯊꯥꯕꯅꯤꯀꯣ
ꯑꯦ ꯅꯪ ꯁꯤꯁꯦ ꯑꯩ ꯁꯥꯔꯛꯈꯤꯗꯦ ꯑꯩ ꯁꯤ ꯈꯪꯗꯦ ꯅꯪ ꯁꯤ ꯐꯤ ꯁꯥꯥꯕ ꯈꯪꯗꯦ ꯅꯪ ꯐꯅꯤꯗꯤ ꯈꯪꯉꯤ ꯄꯤꯗꯤ ꯈꯪꯗꯦ ꯈꯪꯉꯕ꯭ꯔꯥ
ꯊꯥꯔꯛꯦ ꯑꯩꯅ ꯐꯤꯁꯨ ꯌꯥꯎꯅꯤ ꯍꯥꯏꯒꯤ ꯑꯣꯏ ꯅꯠꯇ꯭ꯔꯥ ꯅꯉꯣꯟꯗ ꯐꯤꯁꯨ
ꯑꯦ ꯈꯪꯗꯦ ꯈꯪꯗꯦ ꯑꯗꯨꯏ ꯑꯀꯣꯏꯕ ꯑꯗꯨꯃꯥꯏꯅ ꯐꯅꯦꯛ ꯀꯩ ꯁꯨ ꯇꯥꯅꯤ ꯁꯨꯝ ꯀꯪ ꯈꯪꯗꯦ ꯅꯍꯥꯟ ꯂꯥꯛꯀꯥꯟꯗꯨꯗ ꯁꯨꯇꯥꯅꯤ ꯁꯨꯇꯥꯅꯤꯗꯣꯪ ꯁꯨ ꯇꯅꯦꯗ ꯈꯪꯉꯦ ꯑꯗꯨꯅ ꯑꯩꯅ ꯍꯥꯏꯁꯦ
ꯇꯥꯅꯤꯡꯗꯦ ꯑꯩ ꯊꯥꯗꯤ ꯊꯥꯕꯅꯤ ꯂꯣꯏꯅ ꯅꯣꯏꯕꯥꯅꯤꯃꯛꯇ ꯍꯥꯟꯅ ꯃꯤ ꯊꯥꯗ꯭ꯔꯤꯀꯥꯟꯗ ꯅꯣꯏꯕꯥꯅꯤꯗ ꯍꯥꯟꯅ
ꯇꯥꯅꯤꯡꯗꯦ ꯅꯣꯏ ꯂꯧꯔꯅꯣ ꯑꯩꯈꯣꯏ ꯂꯧꯔ
ꯇꯥꯅꯤꯡꯗꯦ ꯅꯨꯃꯤꯠꯇꯨ ꯀꯣ ꯈꯨꯖꯤꯟꯁꯤꯀꯟ
ꯅꯪ ꯃꯊꯪ ꯁꯥꯎꯔꯣ ꯍꯥꯏꯕ
ꯀꯨꯣꯏꯩꯅꯣ ꯁꯤ ꯇꯠꯂꯝꯃꯤꯁꯤꯅ ꯏꯃꯥ
ꯑꯦ ꯆꯥ ꯀꯅ ꯂꯧꯧꯕꯦ ꯍꯥꯏꯅꯦꯕꯕꯨꯡ ꯆꯥꯔ ꯑꯣ ꯃꯥꯅ ꯃꯥꯅ ꯆꯥꯔ ꯀꯥꯟꯗ ꯇꯧꯒꯦ ꯍꯥꯏꯗꯨꯅꯤ ꯅꯪ ꯃꯑꯣꯡ ꯀꯌꯥ ꯇꯥꯔꯣꯏ ꯍꯥꯏꯔ ꯑꯗꯤ ꯐꯤꯗꯤꯕꯤꯔꯛꯇꯔꯦ
ꯃꯃꯥ ꯉꯥꯟꯕꯤꯒ ꯍꯔꯤꯒꯗꯨ ꯈꯪꯕ꯭ꯔꯥ ꯃꯣꯏꯕꯥꯅꯤ ꯍꯥꯟꯅ ꯑꯗꯨꯝ ꯊꯥꯕ ꯑꯩꯅ ꯃꯣꯏꯕꯥꯅꯤꯅ ꯃꯣꯏꯕꯥꯅꯤꯅꯅꯦ ꯈꯪꯕ꯭ꯔꯥ ꯀꯩꯃꯨꯛ ꯍꯥꯏꯛꯔꯦ ꯐꯖꯩ ꯐꯖꯩꯗ ꯍꯥꯏꯔꯒ ꯇꯨꯃꯤꯟ ꯇꯨꯝꯃꯤꯟ ꯂꯩ ꯀꯩꯃꯨꯛ ꯍꯥꯏꯔꯛꯇꯔꯤ ꯑꯩꯅ
ꯑꯈꯣ ꯃꯥꯇꯥꯗꯦ ꯑꯈ ꯃꯥ ꯇꯗꯤꯅ ꯍꯥꯏꯗ
ꯍꯥꯏꯕꯣ ꯑꯩꯅ ꯍꯥꯏꯁꯤ ꯄ꯭ꯔꯣꯝꯇꯣ
ꯍꯥꯏꯔꯣꯏ ꯏꯁ ꯅꯪꯅ ꯑꯗꯨ ꯊꯥꯔꯛꯏꯗꯨ ꯐꯅꯦꯛꯇꯨ ꯈꯛꯇꯅꯤꯀꯣ ꯐꯤ ꯊꯥꯔꯒꯦ
ꯇꯥꯅꯤꯡꯗꯦ ꯇꯥꯅꯤꯡꯗꯦ ꯑꯩ ꯍꯥꯏꯗꯤ ꯍꯥꯏꯕꯅꯦ ꯅꯣꯏꯕꯥꯅꯤꯗ ꯍꯥꯟꯅ ꯁꯨꯠ ꯁꯥꯗꯣꯔꯤꯑꯅ
ꯑꯗꯣ ꯑꯩ ꯅꯍꯥꯟ ꯐꯤꯗꯨ ꯌꯦꯡꯀꯥꯟꯗ ꯍꯋꯥꯏ ꯐꯅꯦꯛ ꯃꯆꯨꯒ ꯃꯥꯟꯅꯔꯝꯕꯗꯒꯤ ꯑꯩꯁꯤ ꯐꯤꯗꯨ ꯄꯥꯝꯃꯛꯑꯦ ꯑꯗꯨꯅ ꯅꯨꯄꯤꯗꯣ ꯑꯃ ꯑꯃ ꯂꯧꯅꯤ ꯑꯃ ꯄꯤꯖꯔ ꯂ ꯆꯃꯦ ꯑꯃ ꯄꯤꯖꯦ ꯑꯋꯥꯗꯨꯅ ꯊ ꯂꯩ ꯈ ꯆꯔꯦ
ꯎ
ꯑꯗꯨ ꯅꯠꯇꯦ ꯂꯥꯏꯈꯨꯝ ꯆꯠꯂꯔꯣꯏꯌꯦ ꯍꯥꯏꯌꯣ ꯌꯥ ꯀꯃꯥꯏꯅ
ꯑꯣ ꯈꯔ ꯍꯣꯔꯦꯟꯁꯤ ꯂꯣꯏꯔꯒ ꯑꯩ ꯂꯥꯎ ꯊꯛꯔꯒ ꯃꯃꯥꯒ ꯋꯥꯔꯤ ꯁꯥꯟꯅꯒꯦ ꯅꯪ ꯈꯪꯒꯅꯤꯅ
ꯈꯟꯗꯣꯛꯄꯤꯔꯛꯑꯣ ꯁꯥ ꯂꯣꯏꯔ ꯂꯣꯏꯔꯒ ꯀꯩꯅꯣ ꯇꯧꯕ ꯉꯥꯛꯇꯅꯦ ꯑ ꯑꯗꯨ ꯑꯗꯨ ꯎꯝ
ꯀꯔꯤ ꯀꯔꯤ ꯍꯥꯏꯕ ꯏꯕꯤꯦꯝꯃꯥ
ꯇ ꯋꯥꯗ
ꯅꯨꯃꯤꯠꯇꯨ ꯈꯨꯖꯤꯟꯅ ꯀꯣꯛ ꯁꯤꯛꯆꯅꯤꯅ
ꯐꯥꯒꯤꯅꯗꯤꯦ ꯑꯃ ꯄꯤꯌꯣ ꯑꯃ ꯀꯅꯥꯅꯣ ꯑꯃ ꯂꯧꯔꯅꯣ ꯍꯥꯏ
ꯅꯪ ꯂꯧꯔꯛꯑꯣꯒ
ꯑꯩꯗꯤ ꯂꯎꯅꯦ
ꯑꯗꯨꯅꯤ ꯆꯞ ꯃꯥꯟꯅꯩ
ꯐꯩ ꯅꯠꯇꯦ ꯀꯅꯥ ꯂꯧꯅꯤꯡꯗꯕꯅꯣꯍꯪ
ꯍꯪꯒꯦ ꯍꯪꯒꯦ ꯀꯅꯥ ꯀꯅꯥ ꯂꯧꯅꯤꯡꯗꯕ ꯌꯥꯎꯕꯤꯕꯒꯦ
ꯅꯠꯇꯦ ꯅꯪꯉꯣꯟꯗ ꯂꯧꯅꯤꯡ ꯍꯥꯏꯔꯤꯕ ꯃꯈꯩꯗꯣ ꯀꯅꯥ ꯂꯧꯅꯤꯡꯗꯕꯅꯣ ꯍꯪꯉꯣ ꯍꯥꯏꯕ
ꯀꯅꯥ ꯀꯅꯥ ꯂꯧꯅꯤꯡꯗꯕ ꯌꯥꯎꯤꯕꯒꯦ
ꯐꯥꯒꯤ ꯅꯠꯇꯦꯅ ꯍꯥꯏꯔꯤꯁꯦ ꯋꯥꯊꯤ ꯍꯣꯔꯦꯅ ꯇꯧꯕꯅꯣ ꯀꯔꯥ ꯀꯅꯥꯅ ꯂꯧꯅꯤ ꯍꯥꯏꯔꯃꯤꯗꯣ
ꯅꯠꯇꯦ ꯃꯤ ꯂꯧꯗꯨꯒꯤꯅꯦ ꯂꯣꯏ ꯉꯥꯏꯔ ꯂꯩꯔꯤ ꯍꯥꯏꯕ ꯅꯪꯕꯨ
ꯑꯗꯨ ꯀꯅꯥ ꯀꯅꯥꯅꯣ ꯍꯥꯏꯕ
ꯐꯤꯁꯦ ꯑꯩꯈꯣꯏ ꯃꯥ ꯀꯩꯅꯣ ꯅꯤꯡꯊꯧꯀꯥꯏꯒꯤꯗꯣ
ꯑꯦꯡꯅ
ꯑꯗꯨꯃ ꯂꯧꯔꯅꯤ ꯑꯗꯒꯤ ꯃꯣꯏ ꯅꯤꯡꯊꯧꯀꯥꯏꯒꯤꯗꯨꯗꯩ ꯑꯃꯒ ꯃꯥꯏꯗꯤ ꯄꯩꯁꯥ ꯄꯤꯔꯝꯃꯕꯅꯦ ꯃꯥꯏꯗꯨꯅꯦ ꯅꯍꯥꯟ ꯑꯩ ꯕꯦꯡ ꯁꯦꯝꯕ ꯂꯣꯏꯁꯤꯟꯕꯤꯈꯩꯁꯤ ꯄꯁꯥ
ꯍ
ꯃꯥꯏꯗꯤ ꯄꯩꯁꯥ ꯄꯤꯔꯝꯃꯕꯅꯦ ꯐꯤ ꯄꯤꯗꯧꯗ ꯉꯥꯏꯔꯦ
ꯎꯝ
ꯗ ꯃꯥ ꯆꯧꯒꯤꯗꯨꯁꯨ ꯃꯥꯒ ꯄꯨꯟꯅ ꯂꯧꯕ ꯂꯥꯛꯑꯅꯤ ꯍꯥꯏ ꯃꯥꯏꯅꯦꯕ ꯃꯊꯪ ꯍꯧꯖꯤꯛ ꯁꯥꯏꯁꯤꯅ ꯑꯃ ꯅꯨꯄꯤꯗꯣꯏꯅꯦꯕ ꯃꯥꯏꯕꯨꯗꯤ ꯃꯥ ꯑꯆꯧꯕꯕꯨꯗꯤ ꯁꯥ ꯂꯣꯏꯔ ꯂꯩꯔꯦꯕ
ꯎꯝ
ꯑꯗꯨꯒ ꯗꯥꯎꯟꯁꯟ ꯅꯨꯄꯤꯒꯤꯅꯦ ꯗꯥꯎꯟꯁꯨ ꯅꯨꯄꯤꯒꯤꯁꯨ ꯄꯩꯁꯥ ꯄꯤꯔꯝꯃꯦ ꯑꯗꯨꯅꯦ ꯍꯌꯦꯡ ꯐꯣꯔꯝ ꯐꯤꯜ ꯑꯞ ꯇꯧꯨꯗꯣꯏꯁꯤꯅ
ꯑꯝ
ꯑꯗꯨꯒ ꯑꯁꯤ ꯃꯅꯤꯡꯗ ꯏꯅꯝ ꯑꯃꯒ ꯑꯗꯒꯤ ꯅꯍꯥꯟ ꯑꯩꯅ ꯇꯦꯔꯥ ꯆꯠꯄꯗꯣ ꯑꯗꯨꯏ ꯇꯦꯔꯥ ꯅꯤꯉꯣꯜꯗꯨꯒꯤꯒ ꯂꯣꯏꯔꯦ
ꯂꯧꯔꯣꯅ ꯍꯥꯏꯔ
ꯐꯤ ꯇꯔꯦꯠ ꯈꯛꯇꯅꯦ
ꯃꯤ ꯄ ꯁ ꯋꯥꯂ
ꯍꯣꯏ ꯁꯨꯡꯗꯣꯛꯄ ꯌꯥꯕ꯭ꯔꯥꯡꯒꯦ
ꯅꯪ ꯁꯔꯨꯛ ꯂꯧꯔꯅꯣ
ꯅꯪ ꯁꯔꯨꯛ ꯂꯧꯔꯣꯅꯣ
ꯁꯤ ꯅꯪ ꯁꯥꯕꯁꯤ ꯂꯧꯔꯣ ꯅꯪ ꯀꯣꯟꯅ ꯁꯥꯔꯣꯏꯕ
ꯅꯪ ꯁꯔꯨꯛ ꯂꯧꯔꯣꯅꯨ ꯍꯥꯏꯕ ꯑꯩꯅ ꯍꯥꯟꯅ ꯊꯥꯔ ꯅꯪ ꯌꯦꯡꯍꯧꯗꯕꯩ ꯅꯪ ꯁꯔꯛ ꯂꯧꯔꯣꯅꯨ ꯍꯥꯏꯕ
ꯅꯪ ꯐꯅꯦꯛꯇꯣ ꯂꯧꯔꯣ ꯌꯥꯔꯦ ꯅꯪ ꯐꯤꯗꯨꯗꯤ ꯂꯧꯔꯅꯣꯕ
ꯅꯪ ꯀꯔꯤ ꯄꯥꯝꯃꯦ
ꯑꯩ ꯊꯤ ꯇꯥꯃꯦ
ꯅꯨꯃꯤꯠꯇꯨ ꯈꯨꯖꯤꯟꯅ ꯀꯣꯛꯁꯤꯛꯎꯔꯥ
ꯑꯩ ꯄꯤꯕꯝꯃꯦꯕ
ꯅꯃꯥꯏꯗꯨꯣ ꯤꯟꯅ ꯆꯣꯛ ꯆꯣꯛ ꯊꯤꯟꯜꯂꯨꯔꯥ ꯍꯧꯖꯤꯛ ꯍꯂ ꯑ
ꯑꯁꯦꯡꯒꯤꯅꯦꯅ ꯍꯥꯏꯁꯦ ꯅꯪ ꯍꯥꯏꯔꯛꯄꯁꯦ ꯐꯤ ꯂꯥꯥꯛꯇꯦ ꯐꯔ ꯑꯗꯨꯅꯤ ꯊꯥꯏꯔꯣ
ꯇꯥꯅꯤꯡꯗꯦ ꯐꯤꯒ ꯐꯅꯦꯛꯒ ꯁꯨꯠꯅꯤ ꯁꯤ ꯐꯩ ꯁꯨ ꯁꯤꯅꯤ ꯁꯥꯗꯣꯏꯁꯤ ꯃꯆꯨ ꯐꯖꯕ꯭ꯔꯥ ꯌꯦꯡꯉꯣꯅꯦ ꯑꯩ ꯍꯥꯟꯅ ꯊꯔꯛꯇꯕ꯭ꯔꯥ
ꯍꯥꯏꯇꯦ ꯍꯥꯏꯇꯦ ꯑꯩꯅ ꯑꯗꯨꯒ ꯑꯩꯅ ꯍꯥꯏꯈꯤꯕꯗ ꯐꯅꯦꯛ ꯍꯥꯏꯁꯨ ꯍꯥꯏꯔꯛꯇꯦ ꯑꯩꯅ ꯑꯗꯨꯀꯥꯟꯗ ꯐꯅꯦꯛ ꯁꯤ ꯐꯅꯦꯛꯁꯤꯗꯤꯥꯏ ꯂꯩ ꯃꯥꯟꯅꯦꯩꯅ ꯑꯩ ꯅꯉꯣꯟꯗ ꯍꯥꯏꯔꯛꯈꯤꯀꯣ ꯑꯗꯨ ꯐꯤꯗꯨꯗꯤ ꯁꯨꯡꯉꯥꯏꯔꯛꯁꯦ ꯐꯤ ꯁꯨꯡ ꯉꯥꯏꯔꯦ ꯐꯤ ꯉꯥꯅ ꯅꯪ ꯊꯥꯔꯛꯄꯗꯣ ꯎꯕꯗꯨꯗꯒꯤ ꯑꯩꯅꯤꯗ ꯑꯩꯈꯃꯥꯏꯗꯨꯒ ꯃꯥꯥꯟꯅꯩ ꯈꯪꯉꯝꯃꯤꯅ ꯐꯤꯗꯨꯣ ꯄꯥꯝꯃ ꯑꯩꯈꯣꯏ ꯋꯥꯅꯤ
ꯐꯤꯗꯨꯗꯤ ꯉꯔꯥꯡ ꯅꯍꯥꯟꯗ ꯁꯥꯕ ꯂꯣꯏꯕꯗ ꯉꯥꯏꯔꯤ ꯀꯩꯅꯣ ꯑꯗꯣ ꯐꯤ ꯐꯤꯒ ꯐꯅꯦꯛꯀ ꯅꯤꯀꯣ ꯑꯩꯅ ꯃꯆꯨ ꯊꯥꯔꯤꯗꯨꯣ ꯅꯣꯏ ꯏꯕꯥꯅꯤꯗ
ꯅꯦ ꯐ ꯀꯗꯦ ꯐꯤ ꯀꯋꯥ ꯍꯥꯏ ꯑꯦ ꯐꯅꯦꯦꯛꯛꯇꯨꯗꯤ ꯑꯩꯅ ꯅꯪꯉꯣꯟꯗ ꯃꯃꯥꯡꯗꯁꯨ ꯃꯥꯥꯟꯅꯩ ꯑꯩꯅ ꯅꯪꯉꯣꯟꯗ ꯃꯃꯥꯡꯁꯨ ꯃꯥ ꯂꯩꯅꯦ ꯍꯥꯏꯈꯤꯕꯅꯤ ꯇꯟꯒꯦ ꯇꯒꯦ ꯇꯅꯤꯡꯖꯁꯨ ꯊꯦ ꯇꯉꯖ ꯏꯃꯒ ꯑꯗꯨꯔ ꯍꯥꯏꯥꯏꯇꯂ ꯑꯩ ꯏ ꯊ ꯄꯔꯁꯤꯗ
ꯊꯕꯛ ꯆꯤꯟꯕꯤꯅꯦ
ꯅꯠꯇꯂꯥ ꯍꯥꯎ
ꯉꯕ
ꯇꯥꯅꯤꯡꯗꯦ ꯇꯥꯅꯤꯡꯗꯦ
ꯇꯥꯅꯤꯣ ꯇꯥꯅꯤꯣ
ꯇꯥꯅꯤꯡ ꯅꯤꯡꯇꯦ ꯇꯥꯅꯤꯡꯇꯦ ꯃꯤꯅ ꯍꯥꯟꯅ ꯊꯥ ꯀꯥꯟꯗꯅ ꯃꯥ ꯂꯥꯏꯊꯣꯛꯑꯒ ꯂꯩꯖꯔꯒ ꯍꯨꯏꯠꯇꯨꯗ
ꯄꯤꯔꯛꯑꯣ ꯄꯤꯔꯛꯑꯣ ꯄꯤꯔꯣꯀꯣ ꯑꯩ ꯅꯪ ꯄꯤꯔꯅꯤ ꯑꯗꯨꯝ ꯂꯩꯔꯗꯣꯏ
ꯂꯩꯌꯨ ꯂꯩꯌꯨ ꯄꯤꯗ꯭ꯔ ꯂꯣꯏ
ꯂꯥꯎꯅꯤꯅ ꯎꯝ ꯎꯝ ꯃꯟꯖꯨꯗꯦ ꯃꯟꯗꯣꯏꯅꯦ
ꯊꯃꯣꯏ ꯁꯦꯒꯥꯏꯕꯤ
ꯀꯔꯤ ꯀ ꯑꯣꯏꯗ꯭ꯔꯣ
ꯄꯤꯌꯨ ꯂꯑꯔꯣ
ꯑꯥ